ꯍꯜꯂꯣ ꯔꯌꯀꯣ
ꯍꯣꯏ ꯅꯨꯡꯉꯥꯏꯔꯤꯌꯦ
ꯑꯣ ꯅꯨꯡꯉꯥꯏꯔꯤꯌꯦꯦ ꯉꯁꯤꯗꯤꯤ ꯀ꯭ꯔꯤ ꯇꯧꯕ꯭ꯔꯣ
ꯁꯨꯝꯅ ꯌꯦꯗ
ꯑꯥ ꯀꯣꯂꯦꯖꯀ ꯁ꯭ꯀꯨꯜꯒꯨꯝꯕ ꯆꯠꯇ꯭ꯔꯣ
ꯆꯠꯇꯦ
ꯑꯥꯥ ꯁꯨꯇꯤ ꯑꯣꯏꯕ꯭ꯔꯣ
ꯍꯣꯏ
ꯑꯥ ꯏꯟꯁꯥꯡ ꯆꯥꯔꯒꯦ ꯍꯣꯏ ꯆꯥꯈ꯭ꯔꯦ ꯉꯁꯥꯏ ꯆꯥꯔꯦ
ꯑ ꯀ꯭ꯔꯤꯝꯖꯝ ꯆꯒꯦ
ꯑꯩꯈꯣꯏ ꯉꯁꯤꯗꯤ ꯀꯥꯡꯁꯣꯏ ꯆꯥꯏ ꯑꯂꯨꯒ ꯕꯤꯟ ꯆꯥꯏ
ꯑꯥ ꯍꯋꯦꯅꯦ ꯑꯩ ꯆꯥꯗ꯭ꯔꯤꯦꯗ ꯆꯥꯛ ꯌꯥꯝꯝꯗꯣꯏ ꯑꯣꯏꯅꯒ ꯆꯥꯗꯔꯝꯃꯦ ꯎ
ꯑꯩꯈꯣꯏꯗꯤ ꯉꯆꯥꯥꯏ ꯆꯥꯔꯒ ꯑꯃꯨꯛ ꯁꯦꯀꯦꯟ ꯇꯥꯏꯝ ꯁꯦꯀꯦꯟꯒꯤ ꯆꯥꯅꯤꯡꯂ ꯂꯩ ꯂꯝꯔꯥ ꯂꯩ
ꯑ
ꯑꯝ
ꯏ ꯇꯧꯔꯒ ꯏꯔ ꯅꯁꯤꯂ ꯍꯒꯦꯔ ꯅꯠꯇ꯭ꯔꯦꯒ
ꯍꯣꯏ ꯉꯁꯤꯗꯤ ꯑꯁꯨꯝ ꯂꯩꯌꯦ ꯑꯩ ꯑꯩꯗꯣ ꯉꯁꯥꯏꯗꯣ ꯑꯦꯟꯁꯥꯡ ꯊꯤꯕ ꯆꯠꯄꯅꯦ ꯑꯥ ꯆꯤꯡꯗ ꯑ ꯑꯣ ꯁꯣꯋꯏꯒꯨꯝꯃ ꯊꯤꯕ ꯆꯠꯄ ꯑꯗꯨꯒ ꯃꯤꯅ ꯊꯤꯃꯟꯕꯒꯤ ꯐꯪꯗꯦ ꯑꯗꯨ ꯑꯃ ꯑꯅꯤꯗꯤ ꯐꯪꯉꯦ ꯑꯗꯨ ꯍꯜꯂꯛꯈ꯭ꯔꯦ ꯆꯥꯛ ꯆꯥꯔ ꯆꯠꯂꯒ ꯑꯩꯗꯤ ꯑꯗꯨꯒꯤꯅꯦ ꯑꯩꯅ ꯅꯪꯕꯨ ꯊꯦꯡꯉꯦ ꯍꯥꯏꯕꯗꯣ
ꯁꯣꯏꯒ ꯁꯣꯏꯒꯨꯝꯕꯗ ꯌꯥꯝ ꯃꯤꯁ ꯇꯕꯦꯀꯣ ꯇꯅꯤꯡꯃꯦ
ꯑꯥ ꯅꯪ ꯃꯄꯥꯟꯗ ꯂꯩꯕ꯭ꯔꯣ
ꯍꯣꯏ
ꯑ ꯑꯗꯨꯒꯤꯅꯤ ꯍꯣꯏ ꯁꯣꯏꯕꯨꯝꯗꯤ ꯌꯥꯝ ꯍꯧꯖꯤꯛ ꯀꯥꯟ ꯆꯥꯕ ꯃꯇꯝꯅꯦ ꯎꯁꯣꯏꯗꯨꯀꯣ ꯎꯝ ꯑꯩ ꯉꯁꯥꯏ ꯊꯤꯕ ꯆꯠꯄꯅꯦꯕ ꯇꯝꯄꯥꯛꯇ ꯂꯩ ꯗꯤ ꯂꯩꯗꯣ ꯊꯤꯐꯝ ꯑꯃ ꯂꯩꯕꯀꯣ ꯃꯤꯅ ꯑꯩꯒꯤ ꯃꯔꯨꯞꯁꯤꯡꯅ ꯆꯠꯁꯦ ꯍꯥꯏꯕꯒꯤ ꯆꯠꯄ ꯆꯂꯒ ꯃꯤ ꯆꯦꯃꯟꯕꯒꯤ ꯐꯪꯗꯦꯗ ꯑꯗꯨ ꯆꯔꯥ ꯃꯥꯗꯤ ꯐꯪꯗꯤ ꯐꯪꯉꯦ
ꯑꯥ ꯆꯔ ꯃꯥꯒꯤ ꯐꯪꯉꯗꯤꯦ ꯌꯥꯔꯦꯗ ꯑ
ꯍꯣꯏ ꯆꯔꯥ ꯑꯃ ꯐꯪꯕꯒꯤꯦ ꯑꯗꯨ ꯉꯔꯥꯡꯗꯣ ꯉꯔꯥꯡꯁꯨ ꯑꯗꯨ ꯆꯥꯕꯅꯦ ꯑꯩꯈꯣꯏꯗ ꯃꯣꯔꯣꯛ ꯃꯦꯠꯂꯥ ꯆꯥꯕ ꯑꯗꯨ ꯌꯥꯝ ꯍꯥꯎꯕꯒꯤ ꯑꯩꯅ ꯑꯁ ꯃꯣꯏꯒꯤ ꯎꯁꯋꯥꯏꯁꯨ ꯌꯥꯝ ꯍꯥꯎꯋꯦ ꯍꯟꯅ ꯊꯤꯕ ꯑꯃꯨꯛ ꯆꯠꯄꯅꯦꯕ
ꯑꯥ
ꯑꯗꯨ ꯃꯤꯅ ꯊꯤ ꯃꯥꯟꯕꯒꯤ ꯌꯥꯝꯗꯦ ꯉꯁꯤꯗꯤ ꯀꯅꯣ ꯇꯧꯔꯒ ꯌꯥꯝ ꯍꯧꯋꯦ ꯍꯧꯖꯤꯛꯀꯥꯟ ꯍꯧꯖꯤꯛꯀꯥꯟꯗ ꯊꯣꯛꯣꯛꯄꯒꯤꯀꯣ
ꯎꯝ ꯍꯅꯤ ꯍꯧꯖꯤꯛꯟꯗꯁ
ꯅꯍꯥꯟꯗꯤ ꯀꯩꯅꯣ ꯑꯩꯗꯣ ꯆꯥꯅꯤꯡꯗ꯭ꯔꯦ ꯍꯥꯏꯅ ꯈꯟꯕꯅꯦ ꯑꯗꯨ ꯑꯥ ꯌꯥꯝ ꯀꯨꯏꯅ ꯆꯥꯔꯗꯤ ꯆꯥꯅꯤꯡꯗ꯭ꯔꯣꯏ ꯑꯗꯣ ꯍꯧꯖꯤꯛꯀꯥꯟꯗ ꯊꯣꯛꯄꯒꯦꯀꯣ ꯌꯥꯝ ꯍꯥꯎꯋꯦ
ꯑꯁ ꯎꯁꯣꯏꯗꯤ ꯑꯩꯗꯤ ꯗꯦꯂꯤ ꯆꯥꯔ ꯁ ꯑꯩꯗꯤ ꯁꯨꯡꯄꯦꯟ ꯄꯦꯟꯕ ꯅꯩꯔꯣꯏꯗ
ꯑꯥ ꯍꯣꯏ ꯍꯣꯏ ꯆꯥꯅꯤꯡꯕꯁꯤꯡ ꯑꯥ ꯆꯥꯅꯤꯡꯕꯁꯤꯡꯁꯨ ꯂꯩ ꯑꯦ ꯑꯗꯨ ꯎꯝ ꯃꯄꯥꯟꯗ ꯂꯩꯔꯗꯤ ꯍꯦꯟꯅ ꯆꯥꯅꯤꯡꯕꯅꯦ ꯑꯗꯨꯒꯨꯝꯕꯁꯨ
ꯍꯣꯏꯣꯏ ꯑꯗꯨꯃꯥꯏꯅ ꯇꯧꯋꯦ ꯕꯥꯁ ꯈꯨꯟꯒꯤ ꯏꯟꯖꯥꯡ ꯅꯨꯄꯤꯒꯨꯝꯕꯗꯣ ꯍꯦꯟꯅ ꯆꯥꯅꯤꯡꯉꯦꯕ
ꯍꯣꯏ ꯌꯥꯝ ꯆꯥꯅꯤꯡꯉꯦ ꯑꯗꯨꯒ ꯑ ꯀꯩꯅꯣ ꯎꯕꯣꯛ ꯀꯨꯝꯁꯨ ꯐꯪꯗꯕꯅꯤꯅꯀꯣ ꯃꯄꯥꯟꯗ ꯂꯩꯕꯁꯦ ꯍꯦ ꯍꯦꯟꯅ ꯆꯥꯅꯤꯡꯉ ꯅꯤꯕ
ꯎꯝ
ꯅꯪꯗꯤ ꯅꫭꯏꯗꯤ ꯊꯕꯛ ꯇꯧꯕ꯭ꯔꯣ
ꯊꯕꯛ ꯇꯧꯋꯦ ꯊꯕꯛ
ꯑꯗꯨꯒ ꯉꯁꯤꯗꯤ ꯆꯠꯇꯕꯒꯤꯔ
ꯉꯁꯤ ꯁꯨꯝ ꯆꯠꯀꯅꯤꯗ ꯍꯣꯔꯦꯟ ꯉꯥꯟ ꯍꯥꯏꯔꯒ
ꯑꯣ ꯁꯤꯞ ꯇꯣꯉꯥꯟ ꯇꯣꯉꯥꯟꯅ ꯁꯤꯞ ꯑꯣꯏꯕ ꯖꯔ ꯑꯗꯨꯗꯤ ꯊꯦꯡꯉꯤꯅꯦ
ꯎꯝ
ꯃꯄ ꯃꯄꯥꯟꯗ ꯂꯩꯕꯁꯤꯡꯁꯨ ꯑꯁꯤ ꯑꯦꯞꯁꯦ ꯐꯖꯅ ꯄꯥꯏꯕ ꯃꯥꯜꯂꯤꯅꯦ ꯑꯗꯨꯝ ꯃꯄꯥꯟꯗ ꯂꯩꯕꯁꯤꯡꯕꯨ ꯋꯥꯔꯤ ꯁꯥꯟꯅꯕ ꯑꯗꯨꯝ ꯐꯪꯉꯦ
ꯅꯪꯗꯤ ꯈꯨꯟꯗꯛ ꯀꯔꯤ ꯀꯔꯤ ꯇꯧꯔꯒ ꯂꯩꯕ꯭ꯔꯣ
ꯑꯩꯗꯣ ꯀꯩꯅꯣ ꯇꯧꯋꯦ ꯇꯝꯄꯥꯛꯇ ꯂꯩꯕꯗꯤ ꯂꯩꯌꯦ ꯀꯩꯅꯣ ꯇꯧꯋꯦ ꯑꯩ ꯄꯥꯔꯂꯔ ꯍꯥꯡꯕ
ꯑꯣ ꯑꯁ ꯍꯥꯏꯥꯏꯅꯦ
ꯑ ꯄꯂꯔ ꯍꯪꯔꯒꯣ ꯉꯁꯤꯗꯤ ꯁꯟꯗꯦ ꯑꯣꯏꯕꯒꯀꯣ ꯑꯗꯨꯒꯤ ꯌꯨꯝꯗ ꯂꯩꯌꯦ
ꯐꯌꯦ
ꯎꯝ ꯌꯥꯝ ꯁꯤꯠꯄꯗꯤ ꯑꯣꯏꯗꯦ ꯀꯩꯅꯣ ꯇꯧꯕ ꯍꯥꯏꯕꯗꯤ ꯕꯖꯥꯔꯒꯨꯝꯕ ꯅꯠꯇꯕ ꯍꯣꯏ ꯂꯩꯀꯥꯏꯒꯨꯝꯕꯗ ꯍꯥꯡꯕ ꯑꯗꯨꯒꯤ ꯌꯥꯝ ꯁꯤꯕꯨꯗꯤ ꯑꯣꯏꯗꯦ
ꯎꯝ
ꯑꯗꯨ ꯑꯣꯏꯔꯁꯨ ꯑꯗꯨꯝ ꯂꯥꯛꯄꯗꯤ ꯂꯥꯛꯄꯅꯦ ꯎꯝ ꯔꯃꯤ ꯂꯅ ꯐ ꯎ ꯅ ꯀꯩꯅꯩꯅ ꯅꯗꯤꯗꯤ ꯀꯔꯤ ꯀꯒꯥꯔꯤ ꯏꯟꯁꯥꯡ ꯆꯥꯔꯒꯦ ꯑꯗꯣ ꯀꯔꯤꯟꯥꯡ ꯀꯒꯥꯔꯤ ꯏꯟꯁꯥꯡꯒ ꯐꯪꯕ꯭ꯔꯥ
ꯑꯁ ꯁꯤꯗꯗꯤ ꯂꯣꯏꯔꯦ ꯗꯥꯜ ꯆꯥꯒꯅꯤ ꯑꯗꯨꯒ ꯆꯒꯅꯤ ꯃꯣꯏꯗꯦ ꯑꯁ ꯄꯦꯗꯕꯅꯦꯝ ꯃꯦꯝꯃ ꯌꯥꯉ ꯆꯥꯡꯗꯦ
ꯑꯁ ꯃꯌꯥꯡꯒꯤ ꯌꯦꯟꯁꯥꯡꯁꯦ ꯐꯖꯅ ꯄꯦꯟꯕ ꯖꯥꯠꯅꯤ ꯑꯣ ꯑꯩꯁꯨ ꯑꯩꯁꯨ ꯀꯨꯏꯅ ꯂꯩꯔꯝꯃꯦꯕꯀꯣ
ꯑꯥ
ꯁꯤꯗ ꯑꯩꯁꯨ ꯅꯍꯥꯟ ꯀꯨꯏꯅ ꯂꯩꯕꯅꯦ ꯑꯩꯅ ꯂꯩꯕ ꯁꯝꯕꯗꯤ ꯌꯦꯟꯁꯥꯡꯁꯨ ꯄꯦꯟꯕꯅ ꯄꯦꯟꯕꯅ ꯑꯩꯁꯨ ꯑꯗꯨꯒ ꯐꯪꯗꯕ ꯑꯩꯈꯣꯏ ꯅꯣꯔꯠ ꯏꯁ ꯤ ꯌꯥꯝ ꯐꯪꯗꯕ ꯃꯔꯛ ꯃꯔꯛꯇꯗꯤ ꯐꯪꯕ ꯑꯃ꯭ꯔꯣꯛ ꯆꯥꯅꯤꯡꯕꯅ ꯆꯥꯅꯤꯡꯕ ꯑꯁ ꯌꯥꯝ ꯀꯩꯅꯣ ꯇꯧꯕꯅꯦ
ꯍ
ꯃꯅꯤ ꯄꯨꯔꯒꯤꯗꯤ ꯀꯥꯟꯁ ꯑꯣꯏꯕꯔ ꯆꯣ
ꯍꯣꯏ ꯑꯗꯨꯝ ꯍꯥꯏꯏꯕ ꯑꯗꯨꯒꯨꯝꯗꯤꯦ
ꯍꯨ ꯑꯗꯨꯗꯗꯤ ꯀꯣꯕꯤꯁꯨ ꯃꯄꯥꯟꯒꯤ ꯀꯣꯕꯤꯗꯣ ꯑꯗꯨꯁꯨ ꯌꯥꯝ ꯍꯥꯔ ꯑꯣꯏꯔꯒꯀꯣ ꯍꯥꯎꯕ ꯋꯥꯏꯗꯕꯅꯤ ꯑꯁꯤꯗꯩꯗꯤ ꯄꯨꯕꯤ ꯑꯣꯏꯔꯁꯨ ꯑꯗꯨꯝ ꯍꯥꯎꯋꯦꯕ ꯍꯔ ꯀꯨꯝꯕ ꯏ ꯑꯃ
ꯌ
ꯅꯈꯣꯏꯗꯤ ꯀꯅꯥ ꯀꯅꯥ ꯂꯩꯕ꯭ꯔꯥ ꯃꯤ ꯀꯌꯥ ꯂꯩꯕ꯭ꯔꯣ
ꯃꯤ ꯑꯁꯤꯗ ꯃꯤ ꯀꯨꯟ ꯍꯦꯒ ꯂꯩꯌꯦꯦꯗ
ꯑꯣ ꯑꯗꯨꯗꯨꯗꯤ ꯑꯃꯦ ꯍꯥꯏ
ꯎꯝ ꯃꯤꯛꯁ ꯂ ꯏ ꯇꯔꯒꯅꯤ ꯑꯩꯅ ꯍꯧꯖꯤꯛ ꯂꯩꯏꯕꯨꯗꯤ ꯑꯩꯈꯣꯏ ꯅꯣꯔꯠ ꯏꯁꯀꯤ ꯃꯤꯗꯤ ꯅꯣꯔꯠ ꯏꯁꯀꯤ ꯃꯤ ꯉꯥꯛꯇꯅꯤ
ꯑꯣ ꯍ ꯃꯣꯏ ꯄꯥꯟꯗꯁꯨ ꯂꯩꯕꯗꯤ ꯅꯅꯨꯡꯉꯥꯏꯗꯤ ꯅꯅꯨꯡꯉꯥꯏꯅꯤ ꯩꯅ ꯌꯨꯝ ꯄꯥꯟꯗ꯭ꯔꯤꯉꯩꯗꯗꯤ ꯑꯗꯨꯒꯤ ꯑꯩꯗꯤ ꯌꯨꯝ ꯄꯥꯟꯈ꯭ꯔꯕꯒꯦ
ꯑꯣ
ꯎꯝ ꯑꯩꯁꯨ ꯆꯍꯤ ꯇꯔꯥꯒꯨꯝꯕꯗꯤ ꯂꯩꯔꯛꯝꯕꯅꯦꯕ ꯃꯄꯥꯟꯗꯀꯣ
ꯑꯣ
ꯆꯍꯤ ꯇꯔꯥ ꯍꯦꯟꯅ ꯂꯩꯔꯕꯅꯤ ꯍꯣꯏ ꯌꯥꯝ ꯀꯨꯏꯅ ꯂꯩꯔꯕꯃꯦ ꯁꯨꯝ ꯂꯩꯕ ꯄꯦꯟꯈ꯭ꯔꯕꯒꯤ ꯑꯗꯨꯝ ꯃꯅꯤꯄꯨꯔꯗ ꯑꯣꯏꯅ ꯍꯪꯉꯁꯦ ꯍꯥꯏꯅ ꯊꯣꯛꯈ꯭ꯔꯕꯅꯤ
ꯑ ꯑꯩꯈꯣꯏꯗꯤ ꯑꯅꯧꯕꯅꯦ
ꯎꯝ ꯗꯤꯁ ꯌꯔꯅ ꯆꯪꯕ꯭ꯔꯥ
ꯂꯥꯁꯦꯅ ꯆꯪ ꯆꯪꯉꯦ ꯑꯗꯣ ꯑꯃꯨꯛꯀ ꯈ꯭ꯔꯤꯁꯃꯥꯁꯛꯇ ꯊꯣꯛꯂꯒ ꯑꯃꯨꯛꯀ ꯆꯪꯕꯒ
ꯑ ꯍꯣꯏ ꯈ꯭ꯔꯤꯁꯃꯥꯁꯀꯨꯝꯕꯁꯨ ꯌꯥꯝ ꯊꯣꯛꯅꯤꯡꯕꯅꯦ
ꯎꯝ
ꯌꯥꯝ ꯊꯣꯛꯅꯤꯡꯕꯅꯦ ꯌꯨꯝ ꯌꯥꯝ ꯊꯣꯛꯅꯤꯡꯕꯅꯦ ꯑꯗꯨꯗ ꯂꯩꯔꯗꯤꯀꯣ
ꯑ
ꯌꯨꯝꯊꯣꯡ ꯑꯗꯨꯗ ꯂꯩꯔꯒ ꯌꯨꯝꯊꯣꯡꯑꯗꯤ ꯑ ꯏꯟꯖꯥꯡ ꯅꯥꯄꯤꯁꯤꯡꯗꯤ ꯌꯥꯝ ꯍꯥꯎꯕꯅꯦ ꯑꯃꯈ ꯎꯝ ꯁꯔ ꯃꯪꯒꯅꯦ ꯑꯗꯨꯗꯤ ꯍꯧꯖꯤꯦ ꯀꯥꯟꯦ
ꯑꯁ ꯁꯥꯕꯗꯤ ꯂꯣꯏꯔꯦ ꯁꯣꯝꯗꯗꯤ ꯃꯄꯥꯟꯗꯗꯤ
ꯎꯝ
ꯄꯥꯟꯊꯣꯛꯄ ꯉꯝꯗꯣꯏ ꯅꯣꯏ ꯄꯥꯟꯊꯣꯛꯂꯗꯤ ꯀꯥꯒꯦ ꯇꯧꯋꯦ
ꯑꯣ ꯅꯨꯡꯉꯥꯏ ꯑꯗꯨꯅꯤ ꯃꯅꯤꯄꯨꯔꯗꯗꯤ ꯂꯩꯕ ꯌꯥꯝ ꯅꯨꯡꯉꯥꯏꯌꯦ ꯑꯁꯥꯕ ꯃꯇꯝ ꯑꯣꯏꯔꯁꯨ ꯑꯗꯨꯝ ꯐꯦꯟ ꯍꯥꯞꯄ꯭ꯔꯗꯤꯀꯣ ꯏ ꯍꯥꯞꯄ ꯍꯦꯟꯅ ꯅꯨꯡꯉꯥꯏ
ꯑ
ꯌꯥꯝ ꯏꯟꯅꯜꯂꯦ ꯅꯨꯡꯗꯥꯡꯒꯨꯝꯕ ꯇꯨꯝꯕ ꯅꯨꯡꯉꯥꯏꯕꯗꯨꯒꯣ
ꯎꯝ
ꯃꯄꯥꯟꯗ ꯂꯩꯀꯥꯟꯗ ꯀꯣꯂꯣꯔ ꯍꯥꯞꯄ꯭ꯔꯁꯨ ꯆꯥꯕꯅ ꯆꯥꯕꯅ ꯇꯨꯝꯕꯁꯨ ꯌꯥꯗꯦ ꯑꯗꯣ ꯌꯨꯝꯗꯨ ꯑ ꯑꯗꯨꯝ ꯃꯈꯥꯒꯤ ꯂꯧꯔꯗꯤ ꯈꯔ ꯐꯕ
ꯍꯣꯏ ꯃꯈꯥꯗꯤ ꯍꯍꯣꯏ ꯒ꯭ꯔꯥꯎꯟ ꯐ꯭ꯂꯣꯔ ꯐꯥꯔꯁ ꯐ꯭ꯂꯣꯔꯒꯨꯝꯕꯗꯤ ꯀꯣ
ꯎꯝ
ꯎꯝꯅꯨꯡꯉꯥꯏꯕꯅꯦꯕ
ꯎꯝ ꯑꯗꯨꯃꯥꯏꯅ ꯇꯧꯅꯦ ꯇꯣꯞ ꯐ꯭ꯂꯣꯔꯒꯨꯝꯕ ꯂꯧꯔꯗꯤꯀꯣ ꯌꯥꯝ ꯁꯥꯔꯒ ꯇꯨꯝꯕꯁꯨ ꯋꯥꯕꯅꯦ ꯁꯨꯇꯤ ꯂꯩꯔꯁꯨ ꯂꯩꯅꯤꯡꯗꯕꯅꯤ ꯑꯗꯨꯝ ꯊꯕꯛ ꯇꯠꯄꯅꯁꯨ ꯍꯦꯟꯅ ꯅꯨꯡꯉꯥꯏꯕꯅꯤ ꯎꯝ
ꯑ ꯁꯥꯕꯒꯨꯝꯕ ꯑꯩ ꯄꯨꯔꯥ ꯍꯥꯏꯅꯗꯦ ꯌꯥꯝ ꯁꯥꯏꯅꯁꯀꯨꯝꯕ ꯌꯥꯝ ꯀꯜꯂꯦ ꯁꯥꯕ ꯃꯐꯝꯗ ꯂꯩꯕꯁꯦ
ꯑꯥ
ꯎ ꯏꯟꯁꯥꯡꯁꯥꯡ ꯁꯪꯗ꯭ꯔꯤꯕ꯭ꯔꯥ
ꯆꯥꯛ ꯌꯦꯟꯁꯥꯡꯗꯨꯒꯤ ꯊꯣꯡꯕ ꯂꯣꯏꯔꯒ ꯂꯩꯌꯦ ꯆꯥꯅꯤꯡꯗꯕ ꯑꯩꯗꯤ ꯆꯥꯗꯨꯒꯤꯗ ꯂꯩꯕꯅꯤꯅ
ꯎꯝ ꯃꯄꯟꯗ ꯂꯩꯔ ꯗꯣꯁꯨꯇ ꯊꯅ ꯁꯥꯃ
ꯍ ꯑꯁ ꯆꯗꯕꯅ ꯌꯥꯝꯃꯤꯗ ꯌꯥꯝꯕ ꯆꯥꯅꯤꯡꯗꯕ ꯑꯩꯈꯣꯏ ꯑꯆꯥꯄꯣꯠꯒꯨꯝꯕꯅ ꯍꯦꯟꯅ ꯆꯥꯏꯌꯦꯕ ꯑꯁꯤꯗꯗꯤ ꯆꯥꯛ ꯆꯥꯛꯒꯨꯝꯕꯁꯤꯗꯤ ꯑ ꯄꯥꯛ ꯆꯥꯗ꯭ꯔꯦ
ꯍꯣꯏ ꯑꯁꯨꯃꯥꯏꯅ ꯌꯥꯝ ꯇꯧꯅꯦ ꯑꯗꯨꯕꯨꯀꯣ ꯆꯥꯛ ꯆꯥꯕꯅ ꯐꯕꯗꯤ ꯐꯩ ꯀ꯭ꯔꯤꯒ꯭ꯔꯥ ꯍꯥꯏꯔꯗꯤ ꯀꯣꯟꯅꯀꯣ ꯑꯩꯈꯣꯏ ꯒ꯭ꯦꯁꯇꯔꯤ ꯌꯥꯝ ꯊꯣꯛꯑꯦꯕ ꯆꯥꯛ ꯆꯥꯗꯕ
ꯑꯁ ꯑꯗꯨꯅꯦ ꯌꯥꯗ꯭ꯔꯦ
ꯑ ꯍ ꯑꯚꯣꯏ ꯑꯦꯛꯁꯄꯤꯔꯤꯌꯦꯟꯁ ꯂꯩꯔꯕꯅꯤꯅ ꯑꯩꯅ ꯍꯥꯏꯕꯤꯒꯦ ꯑꯆꯥꯄꯣꯠꯇꯤ ꯌꯥꯝ ꯇꯥꯔꯒ ꯆ ꯍꯥꯏꯕꯗꯤ ꯁꯥꯒꯨꯝꯕ ꯀꯪꯍꯜꯂꯒ ꯄꯤꯁ ꯑꯃ ꯑꯃ ꯑꯣꯏꯔꯒꯦꯔꯥ ꯊꯝꯕ꯭ꯔꯒꯀꯣ ꯎꯝ ꯆꯥꯛ ꯆꯥꯅꯤꯉꯥꯏ ꯇ꯭ꯔꯥꯏ ꯇꯧ ꯑꯗꯨꯅ ꯐꯩꯌꯦ ꯀꯣꯟꯅ ꯑꯁ ꯒꯦꯁꯇ꯭ꯔꯤꯛ ꯀꯥꯟꯅ ꯀꯀꯥꯟꯗꯗꯤꯀꯣ ꯁꯦꯝꯗ꯭ꯔꯁꯨ ꯌꯥꯝ ꯋꯥꯅ ꯁꯦꯝꯃꯦ ꯑꯦꯝꯗꯤ ꯏꯁꯇꯣꯞꯃꯛꯇ ꯌꯥꯝ ꯊꯝꯕꯗꯤ ꯐꯠꯇꯦꯕ ꯏꯁꯤꯡꯒꯨꯝꯕ ꯌꯥꯝ ꯊꯥꯎꯑꯣ ꯑꯗꯨꯒ ꯌꯦꯣꯡ ꯍꯧꯒꯄꯗ ꯍꯜꯂꯣ ꯆꯥꯛ ꯐꯥ ꯁꯣ ꯎꯝ ꯆꯞ ꯆꯥꯔꯨꯁꯨ ꯃꯇꯝ ꯉꯥꯏꯗꯕꯅꯤꯅꯀꯣ ꯆꯠ ꯇꯣ ꯌꯥ ꯌꯥꯝ ꯂꯥ ꯀꯥꯟꯗ ꯆꯥꯕ ꯑꯗꯨꯒ ꯆꯥꯅꯤꯡꯗꯒ ꯑꯃꯨꯛꯀ ꯑꯆꯥꯄꯣꯠ ꯆꯥꯁꯤꯤꯟꯕ ꯏꯁꯤꯡꯒꯨꯝꯕ ꯊꯛꯆꯤꯟꯕ ꯆꯥꯒꯨꯝꯕ ꯊꯛꯆ ꯑꯁꯤꯟꯕ ꯑꯗꯨꯃꯥꯏꯅ ꯇꯧꯁꯦ ꯃꯁꯥ ꯌꯥꯝ ꯒ꯭ꯁꯇ꯭ꯔꯤꯛꯇꯛꯇꯤ ꯌꯥꯝ ꯀꯟꯕꯅꯤ ꯑꯗꯨꯒ ꯒꯁꯇ꯭ꯔꯤꯛ ꯀꯥꯝꯔꯗꯤ ꯑꯩꯈꯣꯏꯒꯤ ꯏꯁꯇꯣꯃꯥꯒꯨꯝꯕ ꯅꯥꯕ ꯍꯧꯔꯗꯤꯀꯣ ꯌꯥꯝ ꯋꯥꯕꯅꯦ
ꯏꯁꯁꯇ꯭ꯔꯤꯗꯤ ꯄꯨ ꯇꯥꯕꯅꯦ ꯍ ꯑꯗꯨꯝꯁ
ꯎꯝ ꯃꯦꯒꯤꯒꯨꯝꯁꯨ ꯌꯥꯝ ꯐꯠꯇꯕꯅꯦ ꯑꯩꯈꯣꯏꯗꯤ ꯑꯩꯈꯣꯏꯗꯤ ꯃꯦꯒꯤ ꯇꯥꯔꯦꯗꯥꯛ ꯀꯔꯤꯁꯨ ꯇꯧꯔ ꯍꯥꯏꯅ ꯈꯟꯕꯅꯦꯕꯀꯣ ꯃꯦꯒꯤꯒꯨꯝꯕ ꯍꯧꯔ ꯆꯥꯕ ꯑꯗꯨ ꯇꯧꯕ ꯌꯥꯝ ꯐꯠꯇꯕꯅꯦ ꯑꯆꯥ ꯄꯣꯠꯁꯨ ꯃꯄꯥꯟꯗꯗꯤ ꯏꯟꯁꯥꯡꯁꯨ ꯍꯥꯎꯔꯔꯝꯕꯅꯀꯣ ꯍꯥꯎ ꯁꯨꯅꯗ ꯄꯂꯥ ꯎꯝ
ꯀꯣꯕꯤꯒꯨꯝ ꯀꯣꯕꯤꯒꯨꯝꯕꯗ ꯈꯨꯟꯗꯩꯗꯤ ꯀꯌꯥꯃꯨꯛ ꯍꯥꯎꯔꯣ ꯁꯣꯝꯗꯒꯤꯗꯤ ꯑꯁ ꯇꯦꯁꯁꯨ ꯑꯃ ꯥꯏꯗꯦ ꯍꯥꯎ ꯁꯨꯡ
ꯎꯝ ꯃꯥꯅꯦ ꯎꯝ ꯆꯨꯝꯃꯦ ꯎꯝ ꯀꯣꯕꯤꯗꯣ ꯌꯥꯝ ꯍꯥꯔꯠ ꯑꯣꯏꯕꯅꯦ ꯃꯄꯥꯟꯒꯤꯗꯤꯀꯣ ꯍꯥꯔꯠ ꯑꯣꯏꯔꯔꯕꯣ ꯑꯥ ꯃꯅꯨꯡꯒꯤ ꯐꯥꯎꯁꯨ ꯌꯥꯝ ꯍꯥꯎꯋꯏꯔꯒ ꯑꯩꯈꯣꯏꯗꯤ ꯑꯦ ꯀꯣꯕꯤꯗꯤ ꯑꯁꯤꯒꯨꯝꯕ ꯀꯣꯕꯤꯁꯦ ꯍꯥꯏꯅ ꯐꯥꯔꯁꯇꯗꯤ ꯑꯗꯨꯃꯥꯏꯅ ꯈꯟꯕꯅꯦ ꯑꯗꯨꯒ ꯃꯄꯥꯟꯗ ꯆꯠꯂꯒ ꯑꯃꯨꯛꯀ ꯌꯨꯝ ꯍꯂꯥꯎ ꯀꯥꯟꯗ ꯀꯣꯕꯤ ꯆꯥꯕ ꯍꯕꯨꯗꯨ
ꯍꯣꯏ ꯑꯗꯨꯅꯦ ꯀꯣꯕꯤ ꯆꯝꯐꯨꯀꯨꯝꯕ꯭ꯔ ꯆꯝꯐꯝ ꯃꯆꯥꯗꯣ ꯌꯥꯝ ꯍꯥꯎꯕꯅꯦꯕ ꯈꯨꯟꯗꯗꯤꯁꯣꯝꯗꯒꯤꯁꯤ ꯛꯛꯇ ꯍꯥꯏꯗꯒꯤ ꯑꯁ
ꯎꯝ ꯑꯗꯨ ꯃꯥꯏ ꯇꯕꯅꯦ ꯁꯨꯝꯃꯦ ꯑ ꯋꯥꯕꯅꯦ ꯃꯄꯥꯟꯗ ꯑꯗꯨꯗꯤ ꯑꯩꯅ ꯑꯗꯨ ꯌꯥꯝ ꯑꯦꯛꯁꯄꯤꯔꯤꯌꯦꯟꯁ ꯂꯩꯈ꯭ꯔꯕꯅꯤ
ꯎꯝ
ꯎ ꯃꯣꯏꯒꯤ ꯑꯆꯥꯄꯣꯠꯇꯣ ꯑꯗꯨꯝ ꯨꯝ ꯍꯥꯏꯕꯗꯤ ꯃꯣꯃꯣꯁ ꯀꯨꯝꯕ ꯍꯧꯋꯦ ꯍꯥꯏꯦꯟꯅ ꯆꯥꯔꯁꯨ ꯃꯁꯥ ꯐꯗꯕꯀꯣ ꯖꯕ ꯇꯕꯅ ꯀꯔꯤꯗꯧꯕ꯭ꯔꯥ ꯍꯥꯏꯔꯒ ꯒꯦꯁꯇ꯭ꯔꯤꯒꯨꯝꯕ ꯀꯂꯥꯛꯄ ꯑꯗꯨꯒ ꯃꯣꯃꯣꯒꯨꯝꯕꯁꯤ ꯃꯈꯣꯏꯁꯤ ꯀꯩꯅꯣ ꯑꯗꯨ ꯌꯥꯝ ꯍꯥꯞꯄꯅꯦꯕ ꯑꯦꯖꯤꯅꯥ ꯃꯣꯇꯣꯔ ꯌꯥꯝ ꯍꯥꯞꯄꯅꯦꯕꯀꯣ